ꯑ ꯇꯥꯎ ꯑꯧ ꯇꯥꯏꯌꯦ꯫ ꯇꯥꯏ ꯇꯥꯏ ꯏꯇꯥꯎ꯫
ꯑꯁ ꯏꯇꯥꯎ ꯃꯇꯝ ꯀꯨꯏꯅ ꯋꯥꯔꯤ ꯁꯥꯟꯅꯗꯕ ꯃꯇꯨꯡꯗ ꯑꯩ ꯉꯁꯤ ꯏꯇꯥꯎꯁꯤ ꯈꯪꯅꯤꯡꯅꯤꯡ ꯁꯤꯡ ꯉꯛꯇꯅ ꯏꯇꯥꯎꯁꯤ ꯀꯃꯥꯏ ꯀꯃꯥꯏ ꯇꯧꯔꯤꯒꯦ ꯀꯃꯥꯏ ꯀꯃꯥꯏꯅ ꯍꯤꯡꯉꯒꯦꯅ
ꯑꯁ ꯆꯨꯝꯃꯤꯅꯦ ꯇꯥꯎ ꯍꯝ ꯇꯥꯎ ꯑꯩꯅ ꯅꯤꯡꯁꯤꯡꯂꯨꯕ ꯌꯥꯝ ꯅꯨꯡꯉꯥꯏꯖꯩ꯫ ꯇꯥꯎ ꯑꯗꯨꯅꯦ ꯑꯩꯁꯨ ꯏꯇꯥꯎꯕꯨ ꯐꯣꯟ ꯇꯧꯒꯦꯗ ꯈꯟꯕꯁꯤ ꯊꯕꯛꯅ ꯆꯤꯟꯃꯟꯕꯅ ꯑꯁ ꯉꯃꯗ꯭ꯔꯕ ꯅꯣꯁꯦ ꯅꯨꯡꯗꯥꯡ ꯅꯨꯡꯗꯥꯡ ꯖꯤ ꯇꯧꯒꯦꯅ ꯈꯟꯃꯅꯤ ꯁꯤꯕꯨꯗ ꯑꯉꯥꯡ ꯌꯦꯡꯁꯤꯟꯕ ꯀꯩꯗꯧꯕ ꯇꯧ
ꯎꯝ꯫
ꯑꯉꯥꯡ ꯈꯔ ꯀꯞꯄ ꯈ ꯇꯧꯕ ꯇꯧꯕꯅꯤꯅ
ꯏꯇꯥꯎꯗꯣ ꯑꯉꯥꯡꯗ ꯁꯦꯅꯂꯤꯕꯔꯁꯨ ꯀꯩꯅꯣꯅꯦ ꯌꯨꯝꯗꯩ ꯃꯄꯥꯟꯗ ꯑꯃ ꯊꯣꯛꯇ ꯈꯣ ꯇꯧꯗ꯭ꯔꯕꯣ ꯏꯇꯥꯎꯕꯣ꯫
ꯍꯥꯏꯗꯤ ꯑꯩꯅ ꯍꯥꯏꯗꯤ ꯑꯉꯥꯡꯗꯨ ꯑꯩꯈꯣꯏꯒꯤ ꯀꯩꯅꯣ ꯇꯧꯕ ꯅꯨꯄꯤꯗꯨꯁꯨ ꯍꯟꯗꯛꯁꯤ ꯑꯁ ꯑꯩ ꯅꯨꯄꯤꯗꯁꯨ ꯃꯁꯥ ꯅꯗꯅ ꯍꯟꯅꯁꯤ ꯀꯩꯅꯣ ꯇꯧꯔꯅꯦ ꯍꯧꯒꯠ ꯍꯟꯅꯁꯤ ꯑꯗꯨꯅ ꯑꯉꯥꯡꯁꯦ ꯑꯩꯅ ꯑꯌꯥꯝꯕ ꯂꯣꯏ
ꯇꯥꯎ ꯀꯩ ꯀꯩꯅ ꯀꯩꯑꯣꯏꯅ ꯅꯥꯔꯒꯦꯍꯦ
ꯑꯁ ꯑꯏꯤꯡ ꯑꯁꯥ ꯑꯣꯟꯕꯒꯤ ꯑꯩꯈꯣꯏꯒꯤ ꯂꯣꯛ ꯂꯥꯏꯍꯥꯎ ꯇꯧꯔꯦꯅꯦ ꯍꯟꯅꯁꯤ
ꯎꯝ
ꯍꯣꯏ ꯑꯉꯥꯡꯁꯦ ꯑꯃꯛ ꯋꯥꯏꯍꯟꯅꯤꯡꯗꯕ ꯑꯗꯨꯒꯤ ꯑꯩꯅ ꯑꯗꯨꯝ ꯁꯦꯟꯅꯕ ꯍꯥꯏꯇꯥꯔꯦ ꯍꯟꯗꯛꯁꯦ꯫ ꯑꯗꯨꯅ ꯇꯥꯎꯗ ꯄꯥꯎ ꯐꯥꯎꯄ ꯉꯝꯗ꯭ꯔꯤꯕꯅꯤꯅꯦ
ꯑꯁ ꯑꯗꯨꯅꯤ ꯂ‌ꯣꯛꯂꯥꯏꯍꯧ ꯇꯧꯔꯤꯗ‌ꯣ ꯍꯧꯖꯤꯛ ꯅꯕꯗꯨ ꯕ‌ꯦꯔꯥꯅꯤ
ꯃꯅꯦ ꯃꯅꯦ ꯏꯇꯥꯎ ꯂꯨꯝꯅ ꯂꯩꯍꯜꯂꯒ ꯍꯤꯗꯥꯛ ꯀꯩ-ꯀꯩ ꯆꯔꯒ ꯊꯨꯟꯅ ꯐꯅꯕ ꯀꯟꯅ ꯍ‌ꯣꯠꯅꯔꯤꯌ‌ꯦ ꯑꯩꯁꯨ ꯏꯇꯥꯎ
ꯎꯝ ꯎꯝ ꯐꯌꯦ ꯐꯌ‌ꯦ ꯏꯇꯥꯎ ꯏꯇꯥꯎ ꯈꯔ ꯈꯔ ꯁꯦꯟꯅꯕꯤꯌꯨ ꯑꯉꯥꯡꯁꯤꯡ ꯅꯥꯗ ꯈꯣꯠꯇꯅ ꯇꯧꯅꯔ ꯈꯔ ꯈꯔ ꯀꯒꯠ ꯇꯧꯗ꯭ꯔꯗꯤ ꯌꯥꯕ‌ꯣꯟꯇ‌ꯦ ꯏꯇꯥꯎ ꯍꯥꯏꯗꯤ ꯅꯥꯕ ꯈꯣꯠꯄꯗꯨ ꯇꯧꯗꯅꯕꯀꯣ
ꯃꯥꯅꯤ ꯃꯥꯅꯤ
ꯑꯉꯥꯡꯁꯤꯡꯁꯤꯗꯤ ꯑꯉꯥꯡ ꯍꯥꯏ ꯋꯥꯏꯅꯕꯗꯨ ꯊꯨ ꯄꯨꯅꯤꯅ ꯅꯣꯏ ꯅꯥꯔꯒꯗꯤ ꯏꯇꯥꯎꯁꯨ ꯑꯃꯨꯛ ꯍꯦꯟꯅ ꯋꯥꯗꯣꯏꯅ ꯑꯉꯥꯡꯗꯣ ꯃꯃꯥꯅꯕꯨꯗꯤ ꯍꯥꯏ ꯍꯥꯏꯅ ꯌꯥꯕ ꯍꯥꯏꯇꯥꯔꯦꯀꯣ
ꯆꯨꯝꯃꯤ ꯏꯇꯥꯎ ꯑꯗꯣ ꯏꯇꯥꯎꯗꯤ ꯏꯇꯥꯎ ꯅꯨꯄꯤꯗꯤ ꯀꯩꯅꯣ ꯇꯧ ꯑꯅꯥ ꯑꯌꯦꯛ ꯌꯥꯎꯗꯕ ꯅꯠꯇ꯭ꯔꯣ ꯀꯩꯝ ꯇꯧꯔꯝ ꯇꯧꯗꯕ ꯅꯠꯇ꯭ꯔꯣ ꯍꯟꯗꯛꯄꯣ ꯑꯣ ꯍꯣꯏꯅꯦ ꯃꯥꯅꯤ ꯃꯥꯅꯤ ꯏꯇꯥꯎ ꯑꯗꯅꯤ ꯑꯉꯥꯡ ꯨ ꯌꯥꯎꯗ꯭ꯔꯤꯕ ꯃꯤꯅ ꯈꯤꯇꯪ ꯐꯔꯝꯃꯅꯤ ꯁꯥ ꯐꯕ ꯍꯥꯏꯔꯦ
ꯎꯝ ꯎꯝ ꯑꯁ ꯏꯇꯥꯎ ꯑꯉꯥꯡ ꯍ‌ꯣꯏ ꯑꯥ ꯎꯝ꯫
ꯑꯉꯥꯡ ꯑꯃ ꯌꯥꯎꯁꯤꯜꯂꯨꯕꯅꯤꯅ ꯈꯤꯇꯪ ꯁꯦꯟꯅꯕꯁꯤ
ꯎꯝ
ꯏꯇꯥꯎ ꯅꯨꯡꯗꯥꯡꯒꯤ ꯆꯥꯛ ꯏꯁꯤꯡ ꯆꯥꯔꯕ‌ꯣ ꯇꯧꯔꯒ‌ꯦ
ꯆꯥꯛꯁꯤ ꯐꯖꯅ ꯆꯥꯗ꯭ꯔꯤ
ꯎꯝ
ꯁꯤꯗꯤ ꯏꯇꯥꯎ ꯑꯩ ꯉꯁꯥꯏ ꯅꯨꯡꯊꯤꯟꯗꯣ ꯎ ꯎꯁꯣ ꯑꯃ ꯆꯠꯂꯨꯔꯕ ꯍꯥꯏ ꯆꯔꯦ ꯑꯗꯨꯒꯤ ꯆꯥꯁꯤ ꯈꯔ ꯌꯥꯝꯅ ꯆ ꯈꯜꯂꯤꯅ‌ꯦ‌ꯑꯗꯨꯅ ꯏꯇꯥꯎ ꯆꯥꯛ ꯆꯥꯅꯤꯡꯗ꯭ꯔ‌ꯦꯗ ꯑꯗꯨꯕꯨꯗꯤ ꯆꯥꯝꯃ ꯆꯥꯅꯤꯅꯤ ꯑꯩꯈꯣꯏ ꯅꯨꯄꯤꯗ ꯑꯁꯤꯟꯕ ꯑꯃ ꯊꯣꯡꯉꯣ ꯈꯣꯠꯂ‌ꯣ ꯍꯥꯏꯔꯝꯃꯒ ꯊꯝꯃꯝꯃꯥꯅꯤ
ꯑꯣ
ꯑꯗꯨꯒ ꯆꯥꯔꯤ ꯈꯣꯠꯀꯦꯗ ꯍꯥꯏꯔꯝꯅꯦ ꯑꯗꯨ ꯃꯣꯏ ꯃꯥꯕꯨꯁꯨ ꯃꯣꯏꯁꯨ ꯉꯁꯤꯗꯨ ꯈꯔ ꯅꯨꯡꯊꯤꯟꯗ ꯆꯥꯔ ꯋꯥꯟ ꯈꯣꯠꯇ ꯈꯔ ꯇꯧꯕꯖꯥꯠꯅꯤ ꯑꯗꯨꯅ ꯆꯅꯤꯡ ꯍꯣꯔꯦꯟ ꯉꯥꯛꯇꯪ ꯂꯩꯔ ꯆꯥꯗꯣꯏꯅꯦ ꯑꯗꯨꯅ ꯑꯩꯅ ꯑꯗꯨꯗꯤ ꯈꯔ ꯊꯦꯡ ꯆꯥꯔꯁꯤ꯫ ꯑꯩꯈꯣꯏ ꯑꯍꯨꯝ ꯈꯇꯪ ꯀꯩꯅꯣꯗ ꯁꯨꯃꯥꯡꯗ ꯐꯝꯃꯒ ꯍꯪꯆꯤꯇ ꯂꯥꯡꯉꯒ ꯋꯥꯔꯤ ꯋꯥꯇꯥꯏ ꯁꯥꯟꯅꯔ ꯂꯩꯔꯝꯕꯅꯤꯗ ꯫ ꯏꯇꯥꯎ ꯑꯗꯨꯗ ꯏꯇꯥꯎ ꯅꯤꯡꯁꯤꯡꯉꯛꯇꯅ ꯑꯩꯅ ꯑꯦ ꯑꯩꯈꯣꯏ ꯏꯇꯥꯎꯗꯕꯨ ꯋꯥꯔꯤ ꯁꯥꯟꯅꯗꯕꯁꯨ ꯀꯨꯏꯔꯦ ꯋꯥꯔꯤ ꯑꯝꯇ ꯐꯣꯟꯗꯣ ꯑꯝꯇ ꯁꯥꯟꯅꯁꯤꯗꯅ꯫ ꯀꯃꯥꯏ ꯀꯃꯥꯢ ꯇꯧꯕꯅꯣ ꯈꯣꯠꯄꯅꯣ ꯑꯗꯨꯃꯥꯏꯅ ꯇꯧ ꯑꯝꯇ ꯍꯪꯁꯤꯅꯦ ꯍꯥꯏꯔ ꯇꯧꯔꯣ
ꯃꯥꯅꯤ ꯏꯇꯥꯎ ꯏꯇꯥꯎꯅ ꯅꯤꯡꯁꯤꯡꯕꯤꯔꯤꯁꯦ ꯌꯥꯝ ꯌꯥꯝ ꯅꯨꯡꯉꯥꯏꯔꯦ ꯏꯇꯥꯎ ꯫ ꯑꯩꯖꯨ ꯏꯇꯥꯎꯗ ꯐꯣꯟ ꯇꯧꯕꯖꯤ ꯉꯝꯗꯕ ꯍꯥꯏꯗꯤ ꯇꯧꯔ ꯂꯩꯔꯃꯤꯅꯦ꯫ ꯁꯪꯗꯕꯩꯅꯤ ꯍꯥꯏꯇꯥꯔꯦ꯫
ꯎꯝ꯫ ꯑꯗꯨꯅꯤꯅꯦ ꯏꯇꯥꯎ ꯏꯇꯥꯎꯗꯤ ꯆꯥꯛ ꯏꯁꯤꯡꯕꯨ ꯆꯥꯔꯕꯣ꯫
ꯆꯥꯛ ꯏꯁꯤꯡ ꯆꯥꯔꯦ ꯢꯇꯥꯎ ꯉꯁꯤ ꯅꯃꯩꯗꯤ ꯑꯗꯨꯝ ꯊꯦꯡ ꯊꯦꯡ ꯆꯥꯕꯅꯦ ꯉꯁꯤꯗꯤ ꯉꯟꯅ ꯆꯥꯊꯣꯛꯑꯦ ꯏꯇꯥꯎ ꯍꯥꯏꯗꯤ ꯀꯩꯍꯥꯏꯅꯤ ꯑꯉꯥꯡꯗꯣ ꯇꯁꯨ ꯅꯨꯄꯤ ꯅꯥꯔꯕꯅꯤꯅ ꯑꯉꯥꯡꯁꯤ ꯁꯦꯟꯅꯗꯕ ꯌꯥꯗꯕꯅꯤꯅꯅ ꯆꯥꯊꯣꯛꯑꯕ ꯉꯁꯤꯗꯤ꯫ ꯑꯗꯨꯃꯥꯢ ꯇꯧꯔꯦ꯫
ꯃꯥꯅꯤ ꯏꯇꯥꯎ ꯃꯇꯝ ꯐꯪꯉꯤꯉꯩꯗꯀꯣ ꯆꯥꯛ ꯐꯠ ꯆꯥꯊꯣꯛ ꯍꯧꯕꯅ ꯐꯩ ꯍꯥꯏ ꯊꯕꯛ ꯏꯡꯈꯥꯡ ꯆꯤꯟꯕꯅꯤꯅ ꯏꯇꯥꯎꯗꯤ
ꯃꯥꯅꯦ
ꯄꯤꯖꯗꯧ ꯆꯥꯛ ꯄꯤꯖꯕꯗ ꯏꯇꯥꯎꯕꯨ ꯋꯥꯕꯨ ꯋꯥꯔꯝꯒꯅꯤ ꯇꯧꯔꯤꯖꯦ꯫
ꯈꯤꯗꯪ ꯑꯗꯨꯝ ꯃꯈꯟ ꯃꯈꯟꯅꯦ ꯍꯥꯏꯇꯥꯔꯦ꯫ ꯅꯨꯄꯤ ꯊꯤ ꯍꯥꯏꯗꯤ ꯑꯋꯥꯕꯁꯤꯕꯨ ꯍꯥꯏꯕ ꯑꯉꯥꯡ ꯌꯥꯝ ꯋꯥꯕꯒꯤ ꯅꯠꯇ ꯐꯠꯇꯕ ꯑꯩꯅ ꯍꯥꯏꯗꯤ ꯁꯨꯝ ꯃꯈꯟ ꯃꯈꯅꯦꯅꯦꯕ ꯄꯨꯟꯁꯤ ꯑꯩꯁꯦ ꯅꯨꯄꯤ ꯊꯤꯖꯤꯜꯂꯣꯃꯤꯅ ꯑꯉꯥꯡ ꯑꯃ ꯌꯥꯎꯔꯃꯤꯅ ꯍꯥꯏ ꯗꯤ ꯑꯋꯥꯕꯕꯁꯤꯦ ꯋꯥꯗꯕꯗꯤ ꯌꯥꯕ ꯅꯠꯇꯦꯕ ꯑꯃꯨꯛ ꯅꯨꯡꯉꯥꯏꯕꯁꯨ ꯑꯃꯨꯛ ꯂꯥꯛꯇꯣꯏꯅꯤꯅ
ꯎꯝ
ꯑꯀꯟ ꯃꯊꯦꯟꯅꯦꯕ ꯇꯥꯎꯖꯥꯏꯉ ꯑꯉꯥꯡ ꯀꯩꯀꯩ ꯂꯩꯔꯛ ꯀꯥꯟꯅ ꯑꯗꯨꯝ ꯈꯪꯉꯛꯀꯅꯤꯗ ꯍꯥꯏꯗꯤ
ꯃꯥꯅꯤꯅꯦ ꯏꯇꯥꯎ ꯑꯉꯥꯡꯁꯨ ꯅꯨꯡꯁꯤꯔꯝꯗꯣꯏ ꯄꯣꯠꯅꯤꯗ ꯑꯉꯥꯡꯒꯤ ꯅꯨꯡꯁꯤꯕꯗꯨ ꯅꯨꯡꯉꯥꯏꯔꯤ ꯄꯣꯠꯅꯤ ꯏꯇꯥꯎ ꯅꯠꯇ꯭ꯔ ꯏꯁꯦ
ꯃꯥꯥꯏ ꯆ
ꯑꯉꯥꯡꯗꯨꯈ ꯑꯃ ꯑꯃꯨꯛ ꯑꯉꯥꯡꯒꯤ ꯅꯨꯡꯁꯤꯕꯗꯨꯗꯤ ꯑꯩꯈꯣꯏꯅ ꯐꯪꯕ ꯅꯠꯇꯦ
ꯃꯥꯅꯤ ꯑꯗꯨꯅꯤ ꯑꯪꯗꯤ ꯏꯆꯥꯅꯨꯄꯤꯁꯤ ꯀꯩꯅꯣ ꯇꯧꯕ ꯃꯨꯞ ꯃꯄꯄꯥ ꯌꯥꯝ ꯍꯥꯏꯗꯤ ꯑꯩꯈꯣꯏ ꯃꯤꯅꯒ ꯑꯩꯈꯣꯏꯒꯤ ꯄꯝꯕ ꯈꯣꯠꯄ ꯇꯧꯕꯁꯦ ꯑꯩꯈꯣꯏꯒꯤ ꯑꯉꯥꯡ ꯃꯤ ꯑꯇꯩ ꯑꯇꯩ ꯀꯃꯥꯏꯅ ꯍꯈꯣꯏ ꯀꯞꯄ ꯈꯣꯠꯄ ꯇꯧꯕ ꯇꯧꯗꯦꯕ ꯃꯥꯁꯦ ꯍꯣꯏꯒꯤꯕꯨ ꯌꯥꯝ ꯐꯩ ꯑꯗꯨꯒꯤ ꯍꯥꯏꯔꯗꯤ ꯑꯗꯨꯅ ꯑꯗꯨꯝ ꯃꯤ ꯑꯃꯅ ꯑꯃꯅ ꯂꯧꯕ ꯌꯥꯏꯑꯕ
ꯑꯣ ꯐꯩꯅꯦꯒꯦ
ꯑꯗꯨꯒꯤꯗꯤ ꯈꯔ ꯑꯗꯨꯒꯤꯗꯤ ꯌꯥꯝ ꯐꯕ ꯍꯥꯏꯇꯥꯔꯦꯅꯦ ꯁꯦꯟꯅꯕ ꯀꯩꯗꯧꯕꯩꯗꯤ ꯍꯗ ꯍꯥꯏꯗꯤ ꯈꯦꯅꯗꯕꯁꯨ ꯑꯃꯨꯛ ꯌꯥꯗꯕ ꯍꯥꯏꯇꯥꯥꯔꯦ ꯊꯥꯗꯣꯛꯄꯁꯨ ꯌꯥꯗꯕꯅꯤꯅ ꯑꯃꯅ
ꯎꯝ
ꯑꯗꯨꯃꯥꯏꯅ ꯇꯧꯕ ꯅꯨꯄꯤꯁꯨ ꯑꯃꯨꯛ ꯅꯥꯃꯤꯅ
ꯃꯥꯅꯦ ꯃꯥꯅꯤꯇ
ꯎ ꯎ ꯎꯝ
ꯈꯔ ꯈꯔ ꯇꯧꯗ ꯌꯥꯔꯠꯇꯦꯗ
ꯇꯥꯎꯈꯤ ꯏꯅꯥꯛꯇ ꯂꯥꯛꯀꯦꯅ ꯈꯟꯕꯗꯨ ꯐꯪꯗꯅ ꯂꯩꯔꯝꯃꯤꯅꯦ ꯇꯥꯎ
ꯂꯥꯛꯑꯣ ꯏꯇꯥꯎ ꯂꯥꯛꯇꯦ ꯍꯥꯏꯅꯤ ꯑꯉꯥꯡꯁꯤꯡ ꯄ ꯑꯗꯨꯝ ꯐ ꯀꯣꯏꯁꯤꯜꯂꯛꯄ ꯌꯥꯅꯤ ꯍꯣꯏ ꯑꯉꯥꯡꯁꯨ ꯑꯉꯥꯡꯁꯨ ꯈꯪꯗꯦ ꯎꯝ
ꯆꯥꯛ ꯑꯃ ꯐꯖꯟꯅ ꯆꯥꯔ ꯂꯣꯏꯔꯦ ꯑꯗꯨꯒ
ꯎꯝ
ꯇꯥꯎ ꯍꯧꯖꯤꯛꯄꯨ ꯀꯩ ꯀꯩ ꯎꯝ ꯀꯩꯀꯩ ꯍꯥꯏꯗꯤ ꯀꯩꯀꯩ ꯊꯕꯛ ꯀꯩꯀꯩ ꯊꯕꯛ ꯏꯪꯈꯥꯡ ꯁꯦ ꯀꯩꯀꯩ ꯑꯣꯏꯅ ꯁꯤꯟꯐꯝꯁꯤ ꯀꯩꯀꯩ ꯑꯣꯏꯅ ꯇꯧꯔꯤ ꯇꯧꯔꯤꯒꯦꯕ ꯍꯧꯖꯤꯛꯄꯣ
ꯀꯩꯅꯣ ꯑꯩꯗꯤ ꯑꯣꯐꯤꯁ ꯑꯩꯒꯤ ꯊꯕꯛꯇꯨ ꯑꯗꯨꯝ ꯆꯠꯂꯤ ꯏꯁ ꯑꯗꯣ ꯑꯍꯩꯕ ꯇꯧꯗꯦ ꯑ
ꯃꯥꯅꯤ ꯃꯥꯅꯤ ꯍꯥꯏ ꯍꯥꯟꯅꯒꯤ ꯑꯣꯐꯤꯁ ꯀꯤꯗꯣ ꯎꯝ
ꯌꯨꯝ ꯍꯜꯂꯒ ꯏꯃꯨꯡꯒꯤ ꯀꯩꯀꯥ ꯃꯇꯦꯡ ꯑꯃ ꯀꯩ ꯑꯃ ꯀꯩꯀꯩ ꯄꯥꯝꯅꯗ꯭ꯔꯁꯨ ꯑꯍꯦꯟꯕꯗꯤ ꯑꯍꯦꯟꯕ ꯇꯧꯗꯦꯀꯣ
ꯂꯥꯏꯔꯤꯛ ꯂꯩꯁꯨ ꯈꯇꯪ ꯀꯩꯅꯣ ꯇꯧꯕꯅꯤꯅ ꯑꯣꯐꯤꯁ ꯀꯩꯀꯩ ꯍꯥꯏꯇꯥꯔꯦꯅꯦ ꯆꯦ ꯊꯨꯝ ꯑꯩꯈꯣꯏꯒꯤ ꯁꯦꯟ ꯁꯨꯝ ꯄꯥꯟꯅꯕꯒꯤ ꯇꯥꯎ ꯑꯗꯨꯒꯤ ꯇꯣꯂꯞ ꯄꯣꯠꯂꯝ ꯆꯥꯎꯔꯝꯃꯅꯤꯗ ꯏꯇꯥꯎꯒꯤ ꯊꯕꯛꯇꯣ
ꯑꯥ ꯏꯇꯥꯎ ꯎꯝ ꯇꯥꯎꯅꯦ
ꯎꯝ ꯍꯣꯏ
ꯑꯩꯈꯣꯏꯁꯨ ꯏꯃꯨꯡ ꯃꯅꯨꯡ ꯄꯨꯏꯅꯅꯕ
ꯃꯥꯅꯤ ꯃꯥꯅꯤ
ꯑꯗꯨꯗꯤ ꯌꯥꯝ ꯊꯤꯅ ꯌꯥꯔꯦ ꯏꯇꯥꯎ
ꯃꯥꯅꯤ ꯏꯇꯥꯎ ꯍꯌꯦꯡ ꯏꯇꯥꯎ ꯁꯦꯟ ꯆꯤꯜꯂꯀꯥꯟꯗ ꯏꯇꯥꯎꯗ ꯇꯣꯏꯅꯤꯀꯣ
ꯃꯥꯅꯤ ꯃꯥꯅꯤ ꯏꯇꯥꯎ ꯑꯉꯝ ꯑꯉꯝꯕ ꯃꯇꯦꯡ ꯈꯔ ꯄꯥꯡꯅ ꯂꯣꯏꯔꯦ ꯀꯩꯅꯣ ꯏꯇꯥꯎ ꯑꯩꯁꯨ ꯌꯥꯝ ꯂꯩꯕ ꯂꯩꯇꯕꯩ ꯋꯥꯅꯠꯇꯕ ꯏꯇꯥꯎꯅ ꯃꯥꯅꯤ ꯏꯇꯥꯎꯅ ꯂꯩꯔꯤꯀꯥꯟꯅꯁꯨ ꯑꯩꯉꯣꯟꯗ ꯄꯤꯅꯤ
ꯃꯥꯅꯤ ꯃꯥꯅꯤ
ꯑꯩ ꯑꯩꯒꯤ ꯃꯇꯦꯡ ꯈꯔ
ꯃꯥꯅꯦ ꯃꯥꯅꯦ ꯏꯇꯥꯎ ꯏꯃꯨꯡꯒꯤ ꯑꯅꯥ ꯑꯌꯦꯛꯇꯤ ꯌꯥꯎꯗꯕ ꯅꯠꯇ꯭ꯔꯣ ꯏꯃꯥ ꯄꯥꯕꯨꯡ
ꯏꯇꯥꯎ ꯑꯅꯥ ꯑꯌꯦꯛꯁꯤ ꯏꯃꯥꯗꯣ ꯍꯟꯗꯛꯇꯨ ꯆꯤꯕꯦꯠ ꯆꯤꯕꯦꯠ ꯈꯔ ꯅꯥꯔꯤꯌꯦ
ꯑꯣ
ꯑꯍꯟꯗ ꯑꯣꯏꯜꯂꯛꯄ ꯃꯁꯥ ꯁꯣꯏꯁꯤꯜꯂꯛꯄꯩꯔꯥ ꯀꯩꯅꯣ ꯈꯪꯗꯦ ꯍꯥꯏꯗꯤꯀꯣ ꯎ ꯑꯍꯟꯗ ꯑꯣꯏꯜꯂꯛꯄ ꯃꯁꯥ ꯁꯣꯏꯖꯤꯜꯂꯛꯄ ꯁꯤꯃꯦꯟꯁꯤ ꯁ ꯅꯥꯕ ꯆꯥꯛ ꯏꯁꯤꯡ ꯆꯥꯎ ꯌꯥꯗꯧ ꯀ ꯊꯥꯖꯪ ꯄꯨ
ꯃꯥꯅꯤꯅ ꯆꯨꯝꯃꯤꯅ
ꯗꯥꯛꯇꯔꯗ ꯑꯃꯨꯛ ꯈꯔ ꯆꯦꯡꯊꯣꯛꯄꯤ ꯗꯥꯛꯇꯔꯅ ꯍꯤꯗ ꯍꯤꯗꯥꯛ ꯚꯤꯇꯥꯃꯤꯟ ꯈꯔ ꯄꯤꯔꯛꯄ
ꯎꯝ
ꯑꯗꯨ ꯁ ꯀ꯭ꯔꯞ ꯐ ꯑꯗꯨꯢ ꯑꯃꯨꯛ ꯅꯣꯡꯅꯤ ꯂꯩꯔ ꯑꯃꯨꯛ ꯍꯦꯛ ꯑꯃꯨꯛ ꯍꯧꯔꯛꯄ ꯁꯥꯎꯠ ꯐꯧ ꯌꯥꯗꯕꯤꯁꯤꯅꯤ ꯌꯥꯝ ꯂꯨꯔꯤꯗꯣ
ꯃꯅꯤ ꯇ ꯅꯍꯥꯟ ꯌꯥꯗꯦ ꯆꯦꯁꯤꯟꯅ ꯀꯨꯝꯅ ꯍꯥꯏꯇꯥꯔꯦ ꯍꯤꯗꯥꯛ ꯂꯥꯡꯊꯛ ꯁꯅꯔ ꯁꯅꯕꯤꯕꯥꯍꯤ
ꯎꯝ ꯏꯇꯥꯎꯒꯤ ꯊꯕꯛ ꯏꯈꯥꯡ ꯆꯠꯇ꯭ꯔꯦ
ꯊꯕꯛ ꯏꯪꯈꯥꯡꯁꯤ ꯀꯩꯅꯣ ꯇꯧꯔꯤ ꯍꯧꯖꯤꯛꯁꯤ ꯑꯩ ꯁꯨꯇꯤ ꯁꯨꯇꯤ ꯑꯣꯏ ꯍꯥꯏ ꯇꯔꯦ ꯏꯗꯣ ꯁꯨꯇꯤ ꯍꯥꯏꯗꯤ ꯑꯩꯈꯣꯏꯒꯤ ꯀꯩꯅꯣ ꯇꯧꯕ ꯍꯥꯏꯇꯥꯥꯔꯦ ꯑꯩꯈꯣꯏꯒꯤꯅ ꯃꯣꯏ ꯏꯇꯥꯎ ꯑꯩꯈꯣꯏꯒꯤ ꯁꯨꯇꯤꯁꯤ ꯊꯥ ꯑꯅꯤꯃꯨꯛ ꯁꯨꯇꯤ ꯄꯤꯔꯦ ꯍꯥꯏ ꯇꯥꯔꯦ ꯃꯣꯏꯒꯤ ꯀꯩꯅꯣꯒꯤ ꯑꯣꯐꯤꯁꯀꯤꯗꯣ ꯀꯩꯅꯣ ꯇꯧꯕꯒꯤ ꯑꯃꯣꯏ ꯑꯩꯈꯣꯏ ꯏꯁꯇꯥꯞ ꯃꯦꯅꯦꯖꯔ ꯑꯃ ꯁꯤꯟꯕꯒꯤ ꯍꯥꯏꯇꯥꯔꯦ ꯑꯣꯏ ꯀ ꯎꯝ ꯑꯅꯧꯕ ꯑꯃ ꯁꯤꯟꯕꯒꯤ ꯅꯗꯨ ꯃꯥꯏ ꯇꯧꯑꯣꯏ ꯑꯩꯈꯣꯏ ꯏꯇꯧ ꯇꯣꯂꯞ ꯆꯥꯎꯗꯦ ꯐꯤꯁꯅꯤ ꯍꯥꯏꯖꯕꯒꯤ ꯋꯥꯅꯤꯗ ꯏꯇꯥꯎꯕ ꯑꯣꯏꯅ ꯌꯥꯝ ꯍꯦꯜꯂꯦꯗ ꯇꯣꯂꯣꯞ
ꯑꯦ ꯀꯩꯅꯣ ꯍꯥꯏꯁꯦ ꯏꯇꯥꯎ ꯈꯣꯏꯁꯨ ꯃꯌꯥꯝ ꯐꯪꯉꯝ ꯅꯤꯗ ꯑꯩꯈꯣꯏꯗ ꯀꯔꯤꯁꯨ ꯐꯪꯕ ꯅꯠꯇꯦ ꯗ ꯏꯇꯥꯎ
ꯑꯗꯨ ꯑꯩꯈꯣꯏꯅ ꯑꯃꯨꯛ ꯑꯩꯈꯣꯏꯅ ꯑꯃꯨꯛ ꯍꯥꯏꯗꯤ ꯑꯩꯈꯣꯏ ꯆꯦ ꯆꯥꯡ ꯄꯥꯏꯔꯒ ꯑꯩꯈꯣꯏ ꯁꯦꯟ ꯊꯨꯝ ꯍꯥꯏꯗꯤ ꯄꯥꯅꯕꯒꯤ ꯅꯠꯇꯕꯅꯀꯣ
ꯎꯝ ꯎꯝ ꯎꯝ
ꯀꯤ ꯇꯥꯏꯞꯇ ꯂꯩꯕꯅꯤꯅ ꯑꯣꯐꯤꯁ ꯀꯥꯏ ꯍꯥꯏꯕꯒꯤ ꯅꯃꯥ ꯈꯛꯇꯅꯦꯕ
ꯎꯝ
ꯑꯗꯨꯅ ꯄꯩꯁꯥꯁꯤ ꯑꯩꯈꯣꯏꯒꯤ ꯏꯁꯇꯥꯐ ꯑꯣꯏꯅ ꯂꯩꯕꯅꯤꯅ ꯈꯤꯇꯪ ꯈꯪꯍꯟꯗꯕ ꯍꯥꯏꯇꯥꯔꯦꯅꯦ
ꯍꯣꯏ ꯏꯇꯥꯎ ꯌꯥꯅ ꯌꯥꯅꯕ ꯂꯥꯡꯅ ꯐꯥꯅ ꯌꯥꯏ ꯍꯥꯏꯇꯥꯔꯦ ꯃꯇꯝ ꯈꯔ ꯑꯗꯨꯝ ꯇꯧꯒꯗ
ꯃꯥꯅ ꯃꯥꯅ‌ꯦ ꯗꯨꯅꯦ
ꯍꯥꯏꯗꯤ ꯍꯧꯖꯤꯛ ꯍꯩꯖꯤꯛꯀꯤ ꯗꯨꯝ ꯌꯥꯗꯤ ꯍꯨꯖꯤꯛ ꯍꯨꯖꯤꯛꯀꯤꯗꯤ ꯑꯗꯨꯅ ꯉꯝꯃꯉꯥꯏ ꯇꯧꯕ ꯐꯩ ꯏꯇꯥꯎ ꯏꯇꯥꯎ ꯑꯋꯥꯕ ꯊꯕꯛ ꯁꯨꯗꯧ ꯁꯔꯨꯛ ꯑꯗꯨ ꯑꯗꯨꯅꯕꯨ ꯐꯔꯤꯄꯣꯠꯅꯤꯗ
ꯃꯥꯅꯤ ꯐꯔꯤꯄ‌ꯣꯠꯅꯤ ꯑꯗꯨꯕꯨꯗꯤ ꯏꯇꯥꯎ ꯃꯤꯒꯤꯗ ꯆꯦꯛ ꯁꯨꯕ ꯌꯥꯎꯕ ꯑꯗꯒꯤ ꯌꯨꯝ ꯁꯥꯠ ꯍꯩꯕ ꯀꯩꯗꯧꯕ ꯑꯗꯨ ꯆꯠꯇꯣꯏ ꯁꯔꯨꯛ ꯑꯁꯤꯅꯕꯨꯗꯤ ꯌꯥꯝ ꯐꯩꯌꯦꯕ ꯐꯕꯨꯗꯤ
ꯎꯝ
ꯑꯗꯨ ꯏꯇꯥꯎ ꯑꯗꯨꯅꯤ ꯏꯇꯥꯎ ꯑꯩꯈꯣꯏꯁꯨ ꯊꯕꯛꯀꯤꯗꯨ ꯇꯥꯛꯁ ꯑꯅꯧ ꯑꯅꯧꯕ ꯑꯃ ꯍꯟꯗꯛ ꯑꯃ ꯍꯥꯏꯗꯤ ꯃꯤ ꯈꯔ ꯊꯤꯔꯣꯗ ꯑꯩꯉ‌ꯣꯟꯗꯁꯨ ꯈꯔ ꯍꯥꯏꯔꯛꯄꯅꯦꯕꯀꯣ ꯑꯩꯈꯣꯏꯒꯤ
ꯎꯝ
ꯑꯃ ꯂꯥꯛꯇꯧꯔꯦꯕ ꯑꯗꯨꯅ
ꯎꯝ
ꯍꯒꯠꯂꯅꯤꯗ ꯑꯗꯣ ꯏꯇꯥꯎ ꯏꯇꯥꯎꯋ‌ꯣꯏ ꯑꯩꯈꯣꯏꯒꯤ ꯂꯩꯀꯥꯏ ꯑꯉꯥꯡ ꯌꯥꯎꯅꯤꯡꯕ ꯂꯩꯔꯦ ꯊꯕꯛꯀꯨꯝꯕ ꯍꯥꯏꯇꯥꯔꯦ ꯑꯗꯨꯝ ꯍꯥꯞꯄ ꯌꯥꯅꯦꯕ ꯑꯩ ꯍꯥꯏꯅꯒꯦ ꯑꯗꯨꯕꯨꯗꯤ
ꯎꯝ
ꯍꯥꯏꯗꯤ ꯃꯣꯏꯁꯨ ꯁꯦꯟ ꯈꯔ ꯐꯪꯖꯅꯕ ꯀꯥꯟꯅꯅꯕ ꯍꯥꯏꯇꯥꯔꯦ
ꯎꯝ ꯌꯥꯏ ꯌꯥꯏꯌꯦ ꯏꯇꯥꯎ ꯑꯉꯥꯡ ꯑꯁꯤꯗ ꯃꯌꯥꯝ ꯂꯩꯌꯦ
ꯎꯝ ꯍꯣꯏ ꯏꯇꯥꯎ ꯑꯗꯣ ꯄꯥꯎ ꯀ‌ꯣꯛ ꯐꯥꯎꯕꯤꯔꯛꯑꯣ ꯑꯗꯨꯃꯥꯏꯅ ꯇꯧꯔꯒ
ꯐꯔꯦ ꯐꯔ‌ꯦ ꯏꯇꯥꯎ ꯑꯗꯨꯗꯤ ꯋꯥꯔꯤꯖꯨ ꯅꯨꯡꯉꯥꯏꯔꯤ ꯑꯩꯁꯨ ꯊꯕꯛ ꯏꯪꯈꯥꯡ ꯑꯝꯇ ꯆꯥꯛ-ꯁꯤꯡ ꯆꯥ ꯇ‌ꯣꯛꯑꯒ‌ꯦ ꯏꯇꯥꯎ
ꯍꯣꯏ ꯏꯇꯥꯎ ꯐꯔꯦ ꯐꯔꯦ ꯊꯝꯃꯦ ꯊꯝꯃꯦ ꯎꯝ